ꯍꯜꯂꯣ
ꯍꯜꯂꯣ
ꯍꯜꯂꯣ ꯑꯁꯤꯗꯀꯣ ꯍꯣꯏ ꯍꯧꯖꯤꯛ ꯊꯝꯃꯅꯤ ꯑꯩꯈꯣꯏꯗꯣ ꯉꯁꯥꯏꯒꯤꯅꯦꯕ
ꯍꯥꯥ
ꯇ ꯉꯁꯥꯏꯒꯤ ꯏꯕꯥꯅꯤ ꯂꯣꯏꯗꯕꯗꯣ
ꯑꯥ
ꯑꯗꯨꯒꯤ ꯀꯟꯇꯤꯅꯨꯋꯦꯁꯟ ꯃꯥꯜꯂꯦ ꯑꯗꯨꯅ ꯁꯝꯃꯤꯠ ꯇꯧꯈ꯭ꯔꯕꯀꯣ
ꯑꯩ ꯅꯠꯇꯦꯍꯦ
ꯇꯥꯏꯃꯤꯡꯗꯣ ꯌꯦꯡꯉꯣ ꯃꯇꯝ ꯃꯇꯝꯗꯣ ꯌꯦꯡꯉꯣ ꯍꯧꯖꯤꯛ ꯃꯤꯅꯤꯠ ꯊꯣꯛ ꯐꯤꯗꯤ ꯇꯥꯔ
ꯖꯤꯦꯔꯣꯗꯒꯤꯩ ꯍꯧ ꯖꯤꯔꯣꯗꯩ ꯍꯧꯋꯦ
ꯑꯣꯀꯦ ꯑꯩꯉꯣꯟꯗꯤ ꯍꯧꯖꯤꯛ ꯏ ꯊꯣꯛꯣꯑ ꯊꯣꯛꯄꯗꯒꯤ
ꯅꯪꯁꯦ ꯋꯥꯔꯤ ꯋꯥꯔꯤ ꯅꯨꯡꯉꯥꯏꯃꯟꯗ ꯈꯪꯗꯕ ꯃꯥꯂꯗ
ꯑꯁ ꯅꯠꯇꯦ ꯍꯧꯖꯤꯛ ꯑꯩ ꯍꯧꯖꯤꯛ ꯏꯁꯀ꯭ꯔꯤꯟꯁꯨ ꯊꯥꯛꯎꯔꯣ
ꯌꯦꯉꯦꯅꯦ
ꯊꯣꯛꯄꯗꯨꯀꯣ ꯑꯣ ꯊꯥꯒꯦ ꯍꯣꯔꯦꯟ ꯍꯣꯔꯦꯟ ꯊꯥꯔꯒꯦ ꯍꯧꯖꯤꯛꯀꯤ ꯋꯥꯔꯤꯁꯤꯅꯥꯑꯣ
ꯀꯩꯗꯧꯋꯤꯅꯣ ꯍꯧꯖꯤꯛꯇꯤ
ꯐꯤ ꯐꯤ ꯐꯤ ꯑꯗꯨꯝ ꯀꯩꯅꯣ ꯇꯧꯗꯦꯕ ꯇꯧꯕꯗꯤ ꯐꯤ ꯐꯥꯎꯕꯗꯣ ꯂꯣꯠꯁꯤꯟꯕ
ꯑꯣ ꯅꯪ ꯑꯗꯨ ꯇꯧ ꯍꯥꯏꯕ꯭ꯔꯣ ꯇꯥꯕ ꯑꯣ ꯑꯩ ꯂꯩꯔꯤꯁꯤꯗꯤ ꯇꯥꯛꯄꯤꯅꯤꯡꯉꯥꯏ ꯑꯦ
ꯑꯗꯨꯒꯤꯅꯤ ꯑꯩꯅ ꯋꯥꯈꯜ ꯋꯥꯗꯕꯗꯣ ꯅꯪ ꯂꯩꯌꯦ ꯍꯥꯏꯅ ꯈꯟꯕꯒꯤ ꯋꯥꯈꯜ ꯆꯥꯎꯔ ꯂꯩꯕꯅꯦ
ꯑꯗꯨꯅꯦ ꯑꯗꯨ ꯐꯤꯁꯨꯨꯕꯨꯗꯤ ꯍꯩꯕ꯭ꯔꯣ
ꯅꯪ ꯍꯥꯏꯗ꯭ꯔꯣ ꯅꯪ ꯂꯩꯔꯤꯁꯤꯗꯤ ꯑꯩꯅ ꯑꯩꯅ ꯍꯥꯏꯅꯤꯡꯉꯥꯏ ꯍꯗ꯭ꯔꯁꯨ ꯌꯥꯕ ꯅꯠꯇ꯭ꯔꯣ
ꯅꯨꯄꯤꯅ ꯐꯤꯁꯨ ꯂꯣꯏꯅꯦꯛꯑꯦ
ꯑꯦ ꯐꯤ ꯐꯥꯎꯕꯗꯤ ꯇꯝꯕꯤ ꯍꯥꯏꯔꯒ ꯑꯃꯨꯛ
ꯏ ꯐꯧ ꯐꯧꯕꯗꯤ ꯍꯩꯌꯦ ꯁꯨꯕꯗꯤ ꯑꯦ ꯍꯦꯟꯅ ꯄꯤꯅꯤꯗꯧꯗꯅꯦ
ꯍꯗ ꯇꯧꯕꯤꯒꯦꯔ ꯅꯪꯒꯤꯗꯨꯕꯨ ꯑꯩꯅ ꯇꯧꯗꯨꯅ ꯀꯅꯥ
ꯎꯝ ꯑꯗꯨꯅ ꯑꯩꯅ ꯇꯧꯒꯗꯕꯗꯤ ꯏꯆꯥ ꯄꯣꯛꯅꯤꯉꯥꯏꯗ ꯑꯩꯅ ꯇꯧꯒꯗꯕꯅꯦꯕ
ꯅꯪꯒꯤꯁꯦ ꯍꯦꯃꯜꯂꯤꯀꯣ ꯑꯩ ꯑꯩ ꯁꯧꯔꯛꯀꯅꯤꯀꯣ ꯑꯗꯨꯗ ꯉꯥꯛꯇ ꯍꯥꯏꯔꯛꯑꯗꯤ
ꯁꯥꯎꯅ ꯑꯦ
ꯅꯪ ꯉꯁꯦ ꯐꯥꯔꯁꯨ ꯐꯗꯔꯁꯨꯗ ꯑꯩꯒꯤ ꯖꯨꯅꯤꯌꯔꯅꯦ ꯀꯩꯅꯣ
ꯑ
ꯅꯠꯇ꯭ꯔꯥ ꯆꯨꯝꯗ꯭ꯔꯣ ꯇꯨ ꯊꯥꯎꯖꯟ ꯀꯌꯥꯅꯣ ꯍꯥꯏꯔꯛꯑꯣ
ꯁꯤꯛꯁꯅꯦ
ꯇꯨ ꯊꯥꯎꯖꯟ ꯁꯤꯛꯁ ꯃꯟꯗꯦꯟ
ꯋꯥꯟ ꯑꯣꯛꯇꯣꯕꯔ
ꯑꯦ ꯑꯗꯨꯗꯤ ꯊꯥꯃ ꯅꯪꯁꯦ ꯆꯤꯟꯊꯑꯕꯅꯤꯗ ꯊꯥꯖꯗꯦꯗ
ꯍꯣ ꯑꯩ ꯑꯙꯥꯔ ꯀꯥꯔꯗ ꯊꯥꯔꯛꯑꯔ ꯐꯣꯇꯣ ꯀꯥꯞꯄꯒ
ꯑꯙꯥꯔꯗꯗꯤ ꯑꯙꯥꯔꯗꯗꯤ ꯆꯨꯝꯗꯕꯅꯤ ꯈꯪꯉꯦ ꯑ ꯍꯣꯏ ꯍꯣꯏ ꯌꯥꯏ ꯌꯥꯏ ꯌꯥꯏ ꯌꯥꯏ ꯌꯥꯏ ꯍꯣꯏ ꯑꯩꯗꯤ ꯑꯩꯅ ꯑꯗꯨꯣ ꯑꯗꯨꯗꯤ ꯅꯪ ꯅꯪ ꯀꯔꯤꯒꯤ ꯊꯣꯈꯣꯔꯤꯕꯣ
ꯑꯁ ꯁ꯭ꯀꯨꯜꯗꯣ ꯊꯦꯡꯅ ꯀꯥꯕꯗꯨꯗ
ꯔꯔ ꯐ ꯊꯒꯤ
ꯌꯥꯏ ꯌꯥꯏ
ꯀꯅꯥ ꯀꯅꯥ ꯂꯩꯒꯦ ꯍꯧꯖꯤꯛꯇꯤ ꯍꯥ
ꯍꯧꯖꯤꯛꯇꯤ ꯃꯄꯥꯟꯗ ꯑꯗꯨꯝ ꯂꯦꯞꯄꯦꯕ
ꯑꯩ ꯑꯩ ꯉꯥꯏꯌꯨ
ꯅꯪ ꯑꯥꯎ ꯅꯪꯉꯥꯏꯌꯦꯕ ꯉꯁꯥꯏꯗꯩ ꯉꯥꯏꯔꯤꯅꯦ ꯅꯪ ꯅꯪꯗꯤ ꯀꯣꯜꯁꯨ ꯇꯧꯔꯛꯇꯦ ꯂꯥꯛꯁꯨ ꯂꯥꯛꯇꯦ ꯂꯥꯛꯀꯦ ꯂꯥꯛꯀꯦ ꯍꯥꯏꯔꯒ ꯂꯥꯛꯁ ꯂꯥꯛ ꯅꯪ ꯉꯁꯥꯏ ꯆꯠꯄ ꯍꯧꯔꯛꯑꯦꯕ ꯅꯠꯇ꯭ꯔꯣ
ꯑꯣ ꯌꯥꯎꯗ꯭ꯔꯤꯌꯦ
ꯑꯩ ꯑꯩ ꯉꯥꯏꯕꯗꯨ ꯋꯥꯔꯦ ꯑꯩ ꯁꯧꯔꯛꯑꯗꯤꯀꯣ ꯅꯨꯄꯥ ꯑꯇꯧꯄꯒ ꯆꯠꯂꯅꯤꯀꯣ
ꯍ‌ꯦ ꯑꯗꯨꯃꯥꯏꯅ ꯇꯧꯅꯨꯍꯦ
ꯑꯁꯤꯗ ꯃꯤ ꯌꯥꯝ ꯉꯥꯏꯅꯔꯦ ꯌꯥꯏꯕꯣ ꯅꯨꯄꯥꯁꯤꯡꯅ ꯅꯪꯅ ꯄꯥꯝꯕ ꯅꯨꯄꯥ ꯂꯥꯛ ꯑꯗꯨꯗꯤ ꯑꯩ ꯑꯩꯅ ꯂꯧꯔꯒꯦ ꯍꯥꯏꯅ
ꯑꯗꯨ ꯌꯥꯗꯦ ꯑꯩꯉꯣꯟ ꯑꯩ ꯂꯥꯛꯑꯀꯥꯟꯗ ꯆꯠꯂꯦꯕ ꯅꯪꯅꯥꯛꯇ ꯂꯥꯡꯉꯦ ꯍꯧꯖꯤꯛ ꯆꯠꯂꯦꯕ ꯑꯗꯨꯒ ꯅꯨꯄꯤ ꯁꯤꯡꯅ ꯈꯥꯝꯃꯒ ꯐꯥ ꯂꯩꯕ ꯑꯗꯨꯒ
ꯑꯦ ꯑꯦ ꯑꯗꯨꯗꯤ ꯅꯪ ꯑꯗꯨ ꯃꯣꯏ ꯃꯣꯏ ꯂꯧꯔꯣ ꯑꯩꯁꯨ ꯑꯁꯤ ꯅꯨꯄꯥ ꯑꯇꯣꯞꯄꯗ ꯂꯩꯔꯒꯦ
ꯑꯁ ꯌꯥꯔ ꯌꯥꯔꯥꯏꯍ‌ꯦ ꯑ ꯅꯪ ꯏꯅꯥꯛꯇ ꯂꯩꯅꯤꯡꯗ꯭ꯔꯦ
ꯅꯪꯁꯦ ꯑꯩ ꯎꯁꯤꯠꯗꯕ ꯃꯥꯟꯂꯛꯑ‌ꯦꯕ ꯑꯗꯨꯒꯤ
ꯑꯦ ꯃꯤ ꯈꯥꯝꯃ ꯂꯩꯔꯁꯨ ꯑꯩꯅ ꯑꯁ ꯑꯩ ꯑꯩꯅ ꯅꯨꯄꯤ ꯑꯩꯅ ꯑꯩꯅ
ꯄꯨ ꯌꯦꯡ ꯃꯅꯤ ꯈꯪꯦ
ꯑꯩ ꯅꯨꯄꯤ ꯑꯩ ꯅꯨꯄꯤ ꯂꯧꯕ ꯆꯠꯇꯣꯏꯅꯦ ꯍꯥꯏꯔ ꯆꯠꯂꯤꯅꯦ ꯑꯃꯨꯛ
ꯎꯝ ꯑꯗꯨ ꯃꯣꯏꯅ ꯈꯪꯝꯕꯒꯤ ꯈꯝꯕꯒꯤ ꯃꯔꯝꯗꯨꯗꯤ ꯈꯪꯗ꯭ꯔꯥ
ꯃꯣꯏꯗꯣ ꯈꯥꯝꯃ‌ꯦ ꯀꯥꯏ ꯆꯠꯇꯣꯏꯅꯨ ꯑꯁ ꯏꯕꯅꯤ ꯀꯨꯏꯅꯔꯁ‌ꯦ ꯆꯠꯂ ꯆꯦꯜꯂꯁꯤꯒ ꯇꯧꯔꯛꯄꯅꯦꯕ
ꯑꯗꯣ ꯃꯣꯏ ꯃꯣꯏ ꯃꯁꯛ ꯐꯖꯗ꯭ꯔꯣ
ꯑꯁ ꯐꯕꯗꯤ ꯅꯪ ꯅꯪꯉꯣꯟꯗꯩꯗꯤ ꯍꯦꯟꯗꯦꯕ ꯌꯥꯔꯦ
ꯑꯦ ꯐꯗꯤ ꯐꯖꯩꯅꯦ ꯅꯪ ꯅꯪꯒꯤ ꯁꯤꯗꯤ ꯐꯗꯤ ꯐꯖꯩ ꯍꯥꯏꯕ ꯋꯥꯅꯦꯕꯀꯣ
ꯑꯁ ꯅꯪꯦ
ꯅꯪ ꯅꯪꯅ ꯍꯥꯏꯒꯗꯕ ꯋꯥꯁꯤꯗꯤꯀꯣ ꯅꯨꯄꯤ ꯑꯇꯣꯞꯄꯗꯤ ꯑꯩꯗꯤ ꯃꯣꯏꯕꯨ ꯅꯨꯄꯤꯑꫭꯏꯅ ꯈꯟꯗꯦ ꯍꯣꯏꯅ ꯍꯥꯏꯒꯗꯧꯅꯦꯕ ꯑꯗꯨꯁꯨ ꯍꯥꯏꯗꯅ ꯐꯕꯗꯤ ꯗꯤ ꯅꯪꯅ ꯍꯦꯟꯅ ꯐꯖꯩ ꯍꯥꯏꯕꯗꯨꯗꯤ ꯅꯪꯒꯤꯁꯤꯗꯤ ꯑꯩ ꯄꯦꯟꯗꯦꯀꯣ
ꯑ ꯣꯔꯗꯕꯨ ꯐꯖꯕꯗꯤ ꯑꯗꯨꯝ ꯂꯩꯔꯝꯃꯤ ꯑꯗꯨꯕꯨ ꯊꯃꯣꯏꯅ ꯄꯥꯝꯕ ꯈꯣꯏꯗꯕ ꯑꯃ ꯂꯩꯅ ꯏꯇꯣꯞ ꯇꯣꯞꯄ
ꯑꯗꯨ ꯑꯣꯏꯔ ꯑꯗꯨ ꯑꯣꯏꯔꯁꯨ ꯑꯩꯗꯤ ꯑꯩꯒꯤ ꯃꯤꯠꯇꯨꯅ ꯅꯪ ꯍꯦꯟꯅ ꯐꯖꯕ ꯅꯪ ꯅꯨꯄꯥ ꯑ ꯇꯧꯕꯕꯨꯗꯤ ꯁꯤꯅ ꯐꯖꯩꯌꯦ ꯃꯥꯅꯗꯤ ꯍꯦꯜꯂꯦ ꯑꯗꯨꯕꯨ ꯃꯥꯅ ꯐꯖꯩ ꯍꯥꯏꯦꯅ ꯍꯥꯏꯕ ꯂꯩꯇꯦ ꯑꯩꯗꯤ
ꯅꯪꯅ ꯄꯥꯝꯝꯕꯁꯨ ꯃꯤ ꯅꯪꯅ ꯐꯖꯕ ꯅꯨꯄꯥꯁꯨ ꯌꯥꯝ ꯂꯩꯔꯝꯅꯤꯕ ꯅꯪꯅ ꯄꯥꯝꯕ ꯐꯖꯕ
ꯑꯦ ꯅꯪ ꯑꯩ ꯊꯥꯖꯗꯔꯗꯤ ꯇꯣꯛꯑꯣ ꯏꯕꯥꯅꯤ ꯇꯣꯟꯅꯔꯁꯦ ꯅꯪꯁꯨ ꯅꯨꯄꯤ ꯑꯇꯣꯄ ꯌꯦꯡꯉꯣ ꯑꯩꯁꯨ ꯅꯨꯄꯥ ꯑꯇꯣꯞꯄ ꯌꯦꯡꯉꯔꯒꯦ ꯅꯪ ꯌꯥꯔꯦ ꯑꯩ ꯑꯩ ꯄꯦꯟꯗ꯭ꯔꯦ ꯅꯪꯒꯤ ꯋꯥꯍꯩꯗꯣ
ꯄꯦꯟ ꯊꯅꯤꯡꯉꯥꯏ ꯀꯩ ꯑꯣꯏꯧꯕꯤꯔꯣ ꯍꯥꯏꯅꯣ
ꯍꯥ
ꯄꯤ ꯅꯪ ꯎꯕꯀꯣ
ꯑꯩ ꯄꯦ ꯑꯩ ꯄꯦꯟꯅꯤꯡꯉꯥꯏ ꯅꯪ ꯑꯝꯇ ꯇꯧꯔꯁꯨ ꯅꯪ ꯇꯧꯔꯁꯨ ꯑꯩ ꯑꯩ ꯁꯨꯡ ꯄꯦꯟ ꯄꯦꯟꯂꯔꯣꯏ ꯍꯧꯖꯤꯛ ꯗꯤ ꯅꯪꯒꯤ ꯋꯥꯍꯩꯗꯣ ꯑꯩ ꯑꯩ ꯑꯁꯦꯡꯕ
ꯎꯝ ꯑꯥꯎ
ꯑꯩꯒꯤꯗꯃꯛ ꯁꯤꯔꯣ ꯆꯠꯂꯣ ꯁꯤꯔꯣ ꯇꯨꯔꯦꯟ
ꯅꯅꯥꯥꯛꯇꯥ ꯌꯧꯔꯛ ꯀꯥꯟꯗ ꯆꯠꯇꯣꯏꯅꯦ ꯑꯗꯣ ꯅꯅꯥ ꯅꯅꯥꯛꯇꯥ ꯌꯧꯔꯀꯥꯟꯗ ꯑꯦ ꯅꯪ ꯎꯗꯕꯤꯗ ꯀꯃꯥꯏ ꯆꯣꯡꯗꯗꯣꯏꯅꯣ
ꯍꯣꯏ ꯑꯗꯨꯗꯤꯀꯣ ꯏꯕꯥꯅꯤ ꯊꯦꯡꯅꯕ ꯅꯨꯃꯤꯠꯇꯥ
ꯑꯝ
ꯅꯥ ꯑꯗꯨꯝ ꯁꯤꯈ꯭ꯔꯣ ꯌꯥꯕ꯭ꯔꯣ
ꯎꯝ ꯇꯨꯔꯦꯟꯗ ꯆꯣꯡꯗꯔꯥꯁꯨ ꯑꯩ ꯁꯤꯅꯤꯉꯥꯏ ꯆꯣꯡꯗꯔꯥꯁꯨ ꯏꯔꯣꯏꯕ ꯍꯩꯕꯅꯤꯅ ꯑꯃꯨꯛ ꯏꯔꯣꯏꯈꯤꯅꯤꯅꯦ
ꯑꯁ ꯌꯥꯝ ꯋꯥꯡꯕꯗ ꯑꯁ ꯑꯥ ꯆꯠꯄ ꯌꯥ ꯍꯥꯏꯗꯤ ꯌꯧꯕ ꯌꯥꯔꯣꯏꯗꯕꯗꯥ ꯑꯩꯅ ꯄꯨꯕꯤꯅꯤ
ꯑꯩꯖꯦ ꯑꯗꯨꯝ ꯁꯤꯔꯁꯨ ꯑꯗꯨꯝ ꯑꯗꯨꯝ ꯍꯤꯡꯒꯠꯂꯦ
ꯑꯗꯨꯗꯤ ꯅꯨꯄꯤ
ꯀꯩꯒꯤꯅꯣ ꯈꯪꯗꯦ ꯁꯤ ꯃꯤꯁꯤꯅ ꯑꯩꯕꯨ
ꯅꯨꯄꯥ ꯑꯃꯥꯅ ꯀꯟꯅ ꯀꯟꯅ ꯍꯥꯏꯔꯤꯛꯑꯦꯕꯀꯣ ꯑꯩꯕꯣ ꯑꯗꯣ ꯑꯩ ꯌꯥꯕꯤꯔꯒꯦ ꯅꯪꯒꯤ ꯁꯤꯖꯦ ꯑꯩꯕꯨ ꯂꯨꯅ ꯇꯧꯕꯤꯒꯗꯧꯕ ꯃꯥꯟꯗ꯭ꯔꯦ
ꯑꯥ ꯑꯩꯗꯤ ꯅꯪꯕꯨ ꯐꯥꯃꯨꯡꯗ ꯐꯝꯍꯜꯂꯒ ꯊꯕꯛ ꯁꯨꯍꯜꯂꯣꯏ ꯈꯜꯂꯒ ꯂꯩ ꯄꯤꯖ ꯑꯩ ꯈꯨꯠꯅ ꯏꯜꯂꯒ ꯄꯤꯖꯒꯦ ꯇꯧꯔ ꯈꯜꯂ ꯂꯩꯔꯒ
ꯑꯗꯨꯒꯤꯗꯤ ꯈꯪꯗꯦ ꯑꯗꯨꯕꯨ ꯅꯪ ꯍꯧꯖꯤꯛ ꯅꯪꯒꯤ ꯋꯥꯍꯩꯁꯤꯡꯁꯦ ꯑꯩꯕꯨ ꯂꯨꯅ ꯇꯧꯕꯤꯒꯗꯕ ꯃꯥꯟꯗꯦꯕ
ꯈꯣꯡ ꯐꯥꯎ ꯀꯣ ꯂꯩꯕꯥꯛꯀꯥ ꯃꯦꯠ ꯅꯦꯠꯍꯜꯂꯣꯏ
ꯑꯗꯨꯗꯤ ꯀꯗꯥꯏꯗ
ꯑꯗꯨꯗꯤ ꯑꯩ ꯈꯣꯡꯗꯤ ꯀꯗꯥꯏꯗ ꯅꯦꯠꯇꯣꯏꯕ
ꯄꯥꯏꯍꯟꯗꯣꯏꯅꯤ
ꯑꯦ
ꯅꯨꯡꯉꯥꯏꯅ ꯇꯧꯕꯤ ꯅꯨꯡꯉꯥꯏꯅ ꯇꯧꯕꯤ ꯇꯧꯔꯒ ꯊꯥꯖꯗꯦ ꯅꯪ ꯑꯩ ꯅꯨꯄꯤ ꯃꯥꯟꯗꯦꯗ ꯅꯪ ꯑꯗꯨꯃꯥꯏꯅ ꯇꯧꯔꯗꯤ
ꯑꯩꯈꯣꯏꯗ ꯍꯧꯖꯤꯛꯇꯤ ꯍꯥꯏꯗꯤ ꯌꯥꯝ ꯏꯪ ꯇꯞꯅ ꯀꯩꯅꯣ ꯇꯧꯔꯒꯦ ꯑꯗꯨꯗꯤꯀꯣ ꯃꯥꯡꯃꯨ ꯀꯃꯥꯏ ꯀꯧꯋꯣ ꯍꯥꯏꯅꯣ
ꯅꯨꯞ ꯃꯣꯏ ꯃꯌꯥꯝ ꯑꯥ ꯌꯥꯝꯕꯨꯡ
ꯌꯥꯝꯕꯨꯡ ꯌꯥꯝꯕꯨꯡ ꯌꯥꯝ
ꯌꯥꯝꯕꯨꯡ ꯌꯥꯏ ꯌꯥꯏ ꯌꯥꯏ ꯐꯖꯩꯍꯥꯏ ꯑꯗꯣ ꯅꯪꯅꯗꯤ ꯑꯩꯕꯨ ꯀꯔꯝꯃꯥꯏꯟ ꯀꯧꯗꯧꯕ
ꯑꯗꯨꯗꯤ ꯅꯪꯅ ꯑꯃꯨꯛ
ꯀꯧꯅꯤꯡꯕ ꯑꯃ ꯍꯥꯏꯔꯛꯎꯅꯦ ꯅꯪ ꯅꯪ ꯅꯪꯅ ꯍꯥꯏꯔꯛꯎꯗꯣ ꯑꯩ ꯑꯩ ꯍꯥꯏꯔꯛꯀꯦ ꯑꯩ ꯍꯥꯏꯔꯛꯀꯦ ꯍꯥꯏꯔꯛꯀꯦꯕ ꯑꯥ ꯀꯔꯤ ꯃꯣꯏꯅ ꯍꯩꯗ ꯊꯣꯏꯕꯤ
ꯑꯩꯒꯤ ꯊꯣꯏꯕꯤ ꯍꯥꯏꯅ ꯀꯣꯏꯔꯛ ꯀꯧꯔꯛꯑꯣ
ꯏꯁ ꯑꯩꯒꯤ ꯊꯣꯏꯕꯤ ꯐꯖꯩꯌꯦ
ꯄꯥꯝꯗ꯭ꯔꯣ ꯄꯥꯝꯗ꯭ꯔꯗꯤ ꯑꯇꯣꯞꯄ ꯅꯪꯅ ꯊꯤꯔꯒ ꯑꯗꯨꯝ ꯀꯥꯎ ꯌꯥꯝ ꯌꯥꯝꯕꯨꯡꯒꯤ ꯊꯣꯏ ꯌꯥꯝꯕꯨꯡꯒꯤ ꯊꯣꯏꯕꯤ
ꯀ ꯃꯤꯡꯊꯣꯟꯕ ꯌꯥꯝ ꯍꯩꯀꯣ ꯅꯪꯗꯤ
ꯍꯥꯏꯗ꯭ꯔꯗꯤ
ꯏꯆꯥ ꯄꯣꯛꯑꯀꯥꯟꯗ ꯅꯪꯕꯨ ꯃꯤꯡ ꯊꯣꯟꯍꯟꯗꯣꯏꯅꯦ ꯅꯪꯅ
ꯍꯣꯏꯗ ꯑꯩ ꯑꯗꯨꯗꯤ ꯅꯪ ꯋꯥꯈꯜ ꯋꯥꯗ꯭ꯔꯁꯨ ꯌꯥꯏ
ꯑꯗꯨ ꯑꯗꯣ ꯅꯪꯕꯨ ꯍꯥꯏꯔꯛꯄ ꯅꯨꯄꯥꯁꯤꯡꯗꯣ ꯑꯩ ꯅꯪ ꯌꯨꯝ ꯄꯥꯜꯂꯦꯅ ꯍꯥꯏꯕꯤꯈ꯭ꯔꯣ ꯀꯩꯗꯧꯔꯒꯦ꯫
ꯍꯥꯏꯔꯒꯦ ꯍꯧꯖꯤꯛꯀꯤꯗꯤꯀꯣ ꯅꯪ ꯑꯗꯨꯝ ꯅꯪ ꯑꯩꯕꯨ ꯂꯨꯅ ꯇꯧꯕꯤꯒꯦꯅ ꯍꯥꯏꯔꯗꯤ ꯑꯩꯁꯨ ꯃꯣꯏꯗ ꯑꯗꯨꯝ ꯑꯩ ꯅꯨꯄꯥ ꯂꯩꯈ꯭ꯔꯦꯅ ꯍꯥꯏꯕꯤꯔꯒꯦ꯫
ꯑꯗꯨꯅꯦ ꯂꯨꯅ ꯇꯧꯕꯤꯗꯣꯏꯅꯦ ꯑꯦ
ꯍꯣꯏꯗ-ꯍꯣꯏꯗ ꯑꯩꯁꯨ ꯅꯪ ꯈꯪꯉꯦꯗ ꯊꯥꯖꯩꯌꯦꯗ꯫
ꯑꯗꯨꯅꯦ ꯅꯈꯨꯠꯅꯐꯥꯎ ꯆꯥꯛ ꯆꯥꯍꯜꯂꯣꯏ-ꯆꯥꯍꯜꯂꯣꯏ ꯑꯩ- ꯑꯩꯅ꯫ ꯏꯟꯕꯤꯗꯣꯏꯅꯦ꯫
ꯑꯗꯨꯗꯤ ꯊꯕꯛꯁꯨ ꯁꯨꯍꯜꯗꯧ ꯃꯥꯟꯗꯦ ꯐꯤꯁꯨ ꯁꯨꯍꯜꯂꯣꯏꯀꯣ꯫
ꯑꯗꯨꯅꯦ ꯋꯥꯆꯤꯡ ꯃꯦꯆꯤꯟ ꯂꯩꯔꯤꯁꯤꯗꯤ ꯑꯦ꯫
ꯑꯗꯨ ꯈꯪꯗꯦ ꯅꯪꯗꯦ ꯐꯥꯎꯅꯤꯡꯉꯁꯨ ꯑꯩꯕꯨ ꯐꯥꯎꯋꯣ ꯍꯥꯏꯅ ꯍꯥꯏꯒꯗ꯭ꯔꯥ ꯍꯥꯏꯅ ꯄꯥꯈꯠꯄ
ꯑꯁ ꯀꯩꯁꯨ ꯇꯧꯔꯣꯏꯌꯦ ꯃꯤ ꯊꯝꯅꯤ ꯀꯩꯅꯣ꯫
ꯍꯣꯏ ꯌꯥꯏ ꯑꯗꯨ ꯊꯝꯕꯗ ꯅꯨꯄꯤ ꯊꯝ ꯅꯨ-ꯅꯨꯄꯥꯗꯤ ꯊꯝꯕ ꯌꯥꯔꯣꯏꯅ
ꯑ ꯅꯨꯄꯥꯗꯤ ꯊꯝꯃ ꯌꯥꯔꯣꯏ꯫
ꯑꯗꯨ ꯅꯨꯄꯤ ꯊꯥꯃ ꯑ-ꯅꯥꯗꯣ ꯅꯨꯄꯤꯔꯦ ꯄꯥꯝꯈꯔꯥꯗꯤ?
ꯅꯨꯄꯤꯁꯨ ꯊꯝꯕ ꯌꯥꯔꯣꯏ ꯍꯣꯃꯣꯒꯨꯝꯕ ꯊꯝꯗꯣꯏꯅꯤ꯫ ꯇꯣꯝꯕꯣꯏ ꯀꯨꯝꯕ ꯊꯝꯈ꯭ꯔꯦ
ꯌꯥꯏ ꯀꯅꯥ-ꯀꯅꯥ ꯅꯪꯁꯦ ꯃꯤꯠ ꯌꯥꯡꯂꯛꯇꯅ? ꯃꯥꯁꯨ ꯑꯃꯨꯛ ꯄꯥꯝꯈ꯭ꯔꯗꯤ ꯑꯩ ꯌꯥꯔꯣꯏꯀꯣ ꯑꯩꯗꯤ ꯌꯨꯝꯗ ꯍꯂꯛ-ꯍꯂꯛꯑꯦ꯫
ꯇꯧꯔꯣꯏꯗ-ꯇꯧꯔꯣꯏꯗ꯫
ꯑꯣ ꯌꯥꯏ ꯑꯗꯨꯗꯤ ꯌꯥꯏ-ꯌꯥꯏ ꯅꯪꯁꯦ
ꯑꯩ ꯀꯩꯗꯧꯕ?
ꯅꯪ ꯀ꯭ꯂꯥꯁ ꯇꯨꯌꯦꯜꯐ ꯀꯔꯤꯑꯦꯕ ꯅꯪ ꯈꯣꯟꯖꯦꯜꯗꯤ ꯃꯟꯗꯦꯗ꯫
ꯀꯥꯏꯗ ꯀ꯭ꯂꯥꯁ ꯇꯨꯌꯦꯜꯞ ꯅꯣꯍꯦ ꯐꯥꯒꯤ ꯇꯧꯕꯅꯤ꯫
ꯈꯪꯉꯦꯕ ꯅꯪꯒꯤ ꯋꯥ ꯀꯩꯅꯣꯗꯣ꯫
ꯀꯌꯥ ꯃꯟꯕꯔꯣ
ꯄꯥꯈꯪꯗꯤ ꯁꯥꯔꯤ꯫
ꯑꯣ ꯂꯣꯏꯔꯦꯗ꯫
ꯑꯩꯅꯗꯤ ꯑꯁꯦꯡꯕ ꯍꯥꯏꯕꯤꯕ ꯅꯪꯅ ꯑꯩꯉꯣꯟꯗ ꯑꯣꯏꯗꯕ ꯉꯥꯡꯕ꯫
ꯀꯣꯂꯦꯁ ꯀꯥꯔꯦ꯫
ꯀꯥꯔꯁꯨ ꯀꯗꯔꯥꯁꯨ ꯑꯩꯅ ꯑꯩ ꯍꯥꯏꯔꯣ ꯑꯩ ꯍꯧꯖꯤꯛꯇꯤ ꯑꯁꯦꯡꯕ ꯁꯥꯎꯔꯦ꯫
ꯁꯥꯎꯅꯣꯍꯦ ꯑꯦ ꯑꯩ ꯊꯕꯛ ꯆꯥꯎ ꯐꯪꯅꯀꯣ ꯅꯅꯥꯛꯇ ꯂꯥꯛꯑꯒ ꯂꯧ ꯂꯥꯛꯇꯣꯏꯅꯤ꯫
ꯍꯣ-ꯅꯪ ꯉꯁꯥꯏ ꯀꯩꯅꯣ ꯇꯧꯔꯕꯣ ꯁꯕꯃꯤꯠ ꯇꯧꯔꯕꯣ?
ꯎꯝ
ꯍꯩꯍꯦ ꯑꯩꯗꯤ ꯅꯪ ꯍꯩ ꯁꯨꯛꯈꯨꯝ ꯈꯨꯝꯅꯗ꯭ꯔꯤꯌꯦ ꯍꯥꯏꯅ ꯍꯥꯏꯋꯏ ꯑꯩꯗꯤ꯫
ꯏꯁ ꯏꯌꯥꯝꯕ ꯑꯃ ꯂꯩ ꯇꯥꯛꯄꯤꯕ꯫
ꯎꯝ ꯑꯣ꯫
ꯑꯣꯝ
ꯌꯥꯏ ꯌꯥꯏ ꯑꯗꯨ ꯑꯁꯦꯡꯕ ꯍꯥꯏꯔꯛꯎꯅꯦ ꯀꯣꯂꯦꯖ ꯍꯥꯏꯗꯤ ꯁꯦꯃꯤꯁꯇꯔ ꯀꯌꯥꯅꯣ?
ꯐꯣꯔꯠ ꯁꯦꯃꯤꯁꯇꯔ꯫
ꯍꯥ?
ꯐꯣꯔꯠ꯫
ꯑꯣ ꯑꯣ ꯑꯩꯗꯤ
ꯍꯥꯥ
ꯊꯣꯞꯑꯕ ꯅ ꯇꯥꯕ ꯑꯗꯨꯒꯤ ꯉꯥꯛꯑꯦꯕ - ꯑꯃꯨꯛ ꯂꯛꯅꯕ꯭ꯔꯥꯅ ꯈꯟꯕ꯫
ꯐꯣꯔꯠ ꯁꯦꯃꯤꯁꯇꯔꯒ꯫
ꯑꯣ ꯑꯣ ꯑꯣ ꯑꯣ
ꯀꯩ ꯁꯕꯖꯦꯛ ꯂꯧꯒꯦ ꯅꯪꯗꯤ
ꯌꯥꯏ ꯌꯥꯏ ꯏꯃꯥ ꯌꯥꯏ ꯑꯥ ꯅꯠꯇꯦ ꯊꯣꯏꯕꯤ ꯌꯥꯏ ꯑꯩ ꯗꯤꯀꯣ
ꯎꯝ
ꯈꯪꯗꯦ
ꯑꯦ ꯀꯃꯥꯏ ꯈꯪꯗ꯭ꫪꯤꯕ
ꯍꯥꯏꯕꯤꯔꯣꯏ ꯑꯗꯨꯗꯤ ꯅꯪꯁꯨ ꯑꯩꯉꯣꯟꯗ ꯑꯣꯏꯗꯕ ꯌꯥꯝ ꯉꯥꯡꯉꯦꯕ ꯑꯗꯨꯒꯤ ꯑꯩꯁꯨ ꯍꯧꯖꯤꯛꯇꯤ
ꯅꯪ ꯅꯨꯄꯥꯗ ꯑꯗꯨ ꯃꯥꯏ ꯋꯥ ꯂꯣꯜꯂꯕ ꯅꯠꯇ꯭ꯔ ꯅꯪ ꯐꯩꯩ ꯅꯪ
ꯅꯣꯏ ꯌꯨꯝ ꯂꯛꯇ꯭ꯔꯤ ꯐꯎꯗꯤ ꯇꯕꯅꯤꯅꯦ
ꯑꯩ ꯑꯩ ꯁꯥꯎꯔꯛ ꯑ ꯗꯤꯀꯣ
ꯁꯎꯒꯅꯨ ꯁꯎꯒꯅꯨ